ꯅꯠꯇ ꯑꯦ ꯁꯤꯗꯤ ꯇꯥꯛꯄꯩ ꯃꯑꯣꯡ ꯍꯥꯟꯅ ꯎꯠꯇꯦ ꯑꯁ ꯁꯤꯗꯤ ꯈꯪꯉꯔꯣꯏ
ꯀꯣꯏ ꯆꯗꯩ ꯍꯕ꯭ꯔꯥ
ꯎꯝ ꯀꯣꯏꯁꯟ ꯉꯥꯛꯇꯅꯦ ꯁꯤꯗꯤ ꯀꯣꯏꯁꯟ ꯉꯥꯛꯇ ꯑꯣꯏꯔꯝꯃꯦ ꯄꯠꯇ ꯄꯖꯩ ꯁꯨ ꯁꯤꯗꯤ ꯑꯩꯅ ꯈꯪꯕ ꯇꯣꯄꯤꯛ ꯑ ꯇꯧꯗ ꯌꯥꯔꯣ ꯑꯩꯅ ꯍꯥꯟꯅ ꯇꯝꯈꯤꯕ ꯇꯣꯄꯤꯛꯁꯦ ꯑꯣꯏꯅ ꯇꯧꯔꯒꯦꯀꯣ
ꯄꯦꯄꯔ ꯀꯠꯇꯤꯡ ꯑꯦꯟ ꯐꯣꯜꯗꯤꯡ ꯍꯥꯏꯕꯗꯣ ꯇꯧꯔꯦꯗꯤꯦ ꯀꯩꯅꯣ ꯄꯦ ꯄꯔꯀ ꯇ ꯣ ꯂꯤꯒꯤꯤꯗꯣ
ꯎꯝ
ꯑꯗꯨꯏꯗꯤ ꯇꯧꯔꯦ
ꯁꯤꯖꯤꯌꯥꯜ ꯋꯥꯔꯌꯔ
ꯑꯃ ꯑꯥꯏꯇꯕ ꯑꯃ ꯀꯣꯗꯤꯡꯗꯤ ꯀꯣꯗꯤꯡꯗꯁꯨ ꯑꯔꯨꯕ ꯌꯥꯝ ꯌꯥꯎꯋꯦꯕ ꯃꯥ
ꯑ ꯋꯥꯟ
ꯎ ꯄ꯭ꯂꯁ ꯐꯥꯏꯚ ꯄ꯭ꯂꯁ ꯁꯤꯛꯁꯀ ꯇꯧꯁꯤꯜꯂꯛꯑꯦꯕ ꯍꯥꯏꯗꯤ ꯑꯐ ꯦꯆꯗ ꯑꯃꯨꯛ ꯅꯝꯕꯝꯕꯔ ꯁꯦꯔꯤꯁ ꯀꯗ ꯇ ꯑꯃꯨꯛ ꯇꯧꯁꯤꯜꯂꯛꯄꯗꯣ ꯏꯟꯅꯦꯛ ꯀꯂꯤ ꯇꯤꯁꯤ ꯅꯨꯡꯉꯥꯏ ꯑꯗꯒꯤ ꯃꯤꯅ ꯏꯃꯦꯖ ꯈꯔ ꯅꯨꯡꯉꯥꯏꯔꯦꯀꯣ ꯄꯦꯄꯔ ꯀꯠ ꯇꯤꯟꯁꯤꯁꯨ ꯑꯗꯨꯝ ꯌꯥꯝ ꯂꯨꯕꯗꯤ ꯑꯣꯏꯗꯦꯕ ꯄꯦꯡ ꯃꯅꯤꯒꯤ ꯃꯔꯤ ꯍꯥꯏꯒꯂꯣ
ꯑꯜꯐꯥ ꯅ꯭ꯌꯨꯃꯔꯤꯛ ꯁꯦꯔꯤꯁ ꯂꯦꯐ ꯔꯥꯏꯠꯀꯤꯁꯤꯗꯩ ꯑꯩ ꯑꯗꯨꯝ ꯈꯪꯉꯤ
ꯟꯔ ꯑꯩꯍꯅ ꯈꯪꯗꯦ ꯍꯥꯏ ꯁꯤ ꯋꯥ ꯏꯃꯦ ꯀꯥ ꯁ
ꯅꯪꯗꯦ ꯑꯗꯨꯃꯥꯏꯅ ꯌꯦꯡ ꯌꯥꯕꯩꯅ ꯐꯩꯅꯦ ꯑꯩ ꯄꯣꯟ ꯑꯃꯈꯛꯇ ꯉꯥꯏꯔ ꯈꯜꯂꯗ
ꯁꯤ ꯌꯦꯡꯃꯤꯟꯅꯔꯁ ꯌꯥꯏ ꯀꯩꯅꯣ
ꯑꯦ ꯋꯥꯔꯤꯁꯤ ꯁꯥꯟꯅꯔꯒ
ꯃꯥꯏ ꯁꯥꯟꯗ ꯀꯥꯅꯤꯅꯦ ꯀꯩꯩꯅ
ꯋꯥꯔꯤ ꯁꯥꯥꯟꯅꯗ꯭ꯔꯗꯤ ꯑꯩ ꯐꯣꯟꯗ ꯌꯦꯡꯉꯁꯨ ꯌꯥ ꯍꯥꯏꯅꯤ ꯆꯞ ꯃꯥꯟꯅꯩ
ꯄꯩꯁꯥꯗ ꯌꯥꯗꯧꯋ ꯋꯥꯔ
ꯍꯥꯎ ꯅꯪ ꯂꯒꯂ ꯏꯗꯨꯗꯦ ꯑꯩꯁꯅꯤ ꯂꯥꯏꯔꯥꯏ ꯕꯩꯅꯦ ꯁꯔꯤ ꯑꯣ
ꯑꯗꯨꯅ ꯇꯥꯛꯏꯗꯅ ꯑꯩꯁꯨꯥꯛ ꯇꯥꯛꯄꯁꯤꯅ ꯍꯦꯟꯅ ꯐꯕ
ꯅꯪ ꯅꯇꯣꯁꯨ ꯀꯩꯅꯣ ꯇꯧꯕꯩꯔꯣ ꯂꯧꯥꯎꯒꯦꯗ ꯀ
ꯍꯣꯏꯁꯣꯟ ꯅꯠꯇꯦ ꯃꯥꯅ ꯑꯗꯨꯝ ꯄꯥꯏꯒꯗꯣꯏꯅꯤꯣ
ꯑ ꯄꯒꯗꯔꯥꯗꯥꯝ
ꯎꯝ ꯄꯨꯒꯗ꯭ꯔꯦ ꯍ ꯃꯩ ꯄꯩꯁꯥ ꯑꯐ ꯀꯃꯥꯏ ꯂꯩ ꯆꯅ
ꯂꯩꯔꯣ ꯍꯧꯖꯤꯛꯅꯦ ꯈꯕ꯭ꯔꯥ ꯂꯦꯞꯇꯣꯞꯁꯨ ꯉꯊꯣꯡꯉ ꯌ ꯀꯩꯅꯣ ꯊ꯭ꯔꯤ ꯁꯤꯛꯁꯇꯤ ꯗꯤꯒ꯭ꯔꯤꯗꯒ ꯂꯩꯕ ꯌꯥꯕꯤꯗꯣ ꯑꯗꯨ ꯄꯥꯝꯃꯦ ꯈꯔ ꯑꯩꯆ ꯄꯤꯗ ꯈꯔ ꯄꯤꯛꯄꯗꯣ ꯈꯔ ꯄꯥꯕꯗꯣ ꯑꯗꯨꯒ ꯀꯩꯅꯣ ꯇꯦꯕ꯭ꯂꯦꯠꯀꯤ ꯇꯥꯏꯞꯇ ꯄꯨꯂꯞ ꯂꯩꯊꯣꯛꯑꯒ ꯑꯗꯨꯝ ꯌꯦꯡꯉꯦꯕꯗꯣ ꯑꯗꯨꯝꯕꯗꯣ ꯄꯥꯝꯉ ꯑꯗꯨꯝꯕꯗꯤ ꯌꯣꯜꯂꯦꯕ ꯊꯥꯔꯇꯤ ꯊꯥꯎꯖꯟ ꯈꯔ ꯍꯦꯂ ꯊꯇꯤ ꯐꯚ ꯈ ꯍ
ꯑꯗꯨꯅꯦ ꯑꯩꯁꯤꯅꯅꯦ ꯀꯩꯅꯣ ꯑꯣꯏꯕ ꯎꯝ ꯀꯩ ꯍꯥꯏꯗ꯭ꯔꯥ ꯑꯩꯗꯤ ꯋꯥꯟ ꯑꯦꯠꯇꯤ ꯑꯣꯏꯕꯅꯦꯕ ꯋꯥꯟ ꯑꯦꯠꯇꯤ ꯐꯥꯎꯗꯤ ꯌꯥꯏꯕ ꯑꯗꯨꯏꯅꯦꯕ ꯑꯩ ꯑꯩꯅ ꯍꯥꯏꯌꯦꯗꯤ ꯀꯩꯝꯇ ꯀꯩꯅꯣ ꯌꯥꯎꯗ꯭ꯔꯗ ꯄꯩꯁꯥ ꯇꯥꯈ꯭ꯔꯦ ꯑꯩ ꯈꯜꯂꯦ ꯀꯣꯅꯦ ꯑꯩꯁꯦ ꯀꯦ ꯂꯩ ꯄ ꯁꯤ ꯀꯨꯟꯊ꯭ꯔꯥ ꯌꯧꯧꯕꯩꯁꯤꯦ ꯀꯩꯒꯤꯅꯣꯗ ꯑꯗꯣ ꯕꯥꯞ ꯑꯣꯏꯔꯝ ꯑ
ꯄꯦ ꯀꯥꯐꯤ ꯍꯥꯏ ꯇ ꯀꯔ ꯆꯔ ꯀ ꯀꯕ ꯍꯥꯏ ꯄꯂ ꯇꯔꯦ ꯀꯄꯅꯦ ꯀꯂꯦꯔꯤ
ꯊ ꯋꯥꯟ ꯍꯦ ꯀꯗꯔꯤ ꯑꯣꯏ ꯕꯥꯇꯗꯨꯒ
ꯑꯥ
ꯍ ꯅꯗꯤ ꯋꯥꯔꯗꯤ ꯀꯩꯅꯣ ꯇꯧꯋꯤꯗꯅ ꯍꯥꯏꯗꯤ ꯑꯗꯨꯃꯥꯏꯅ ꯊ꯭ꯔꯤ ꯁꯤꯛꯁꯇꯤ ꯑꯣꯏꯔꯗꯤ ꯑꯃꯨꯛ ꯄꯩꯁꯥ ꯑꯗꯨꯝ ꯍꯦ ꯇꯥꯈꯠꯂꯛꯇꯣꯏꯅꯤꯗꯅ
ꯎꯝ
ꯑꯗꯤꯋꯥꯗ ꯍꯥꯏ ꯑꯩꯅ ꯌꯥꯝ ꯇꯥꯡꯒꯜꯂꯦ ꯈꯜꯂꯨꯕ
ꯎꯝ
ꯑꯗꯨꯝꯕ ꯑꯃ ꯌꯥꯎꯋꯦ ꯑꯣꯅꯦꯦꯅꯦ
ꯀꯂ ꯀ ꯆꯄꯤꯦ ꯦ ꯀꯥꯐꯔ ꯁꯨꯝꯕ ꯃꯆꯥ ꯃꯆꯥꯁꯤ ꯌꯥꯎꯔꯝꯃꯣꯏꯗꯧꯕꯒ ꯃꯥꯟꯕꯗꯣ
ꯀꯔꯤ
ꯇꯣꯄꯤꯛ ꯃꯌꯥꯝ ꯌꯥꯝ ꯂꯩꯔꯝꯃꯦꯕ ꯁꯤꯟꯖꯔꯒꯦꯗ
ꯌꯥꯝ ꯃꯦ ꯍꯥꯟꯕ ꯑꯗꯣ ꯆꯠꯄꯗ ꯃꯆꯥ ꯃꯆꯥ ꯃꯌꯥꯝ ꯂꯧꯈꯠꯄ ꯌꯥꯕ ꯃꯆꯥ ꯃꯆꯥꯥ ꯃ ꯌꯦꯡꯕꯅ ꯐꯪꯕꯅꯦ ꯍꯥꯏꯕ
ꯎꯝ ꯍꯥꯏꯗꯤ ꯀꯩꯅꯣ ꯀꯩ ꯍꯥꯏ ꯁꯤ ꯄꯦꯄꯔ ꯀꯠꯇꯤꯡꯉꯥꯏꯁꯤꯗꯤ ꯈꯟꯖꯤꯜꯂꯨꯗꯦꯗꯅ ꯏꯅꯤꯀ꯭ꯋꯤꯇꯤꯒꯨꯝꯕ ꯑꯗꯒꯤ ꯀꯔꯤ ꯑꯩꯈꯣꯏꯅ ꯈꯪꯉꯤꯁꯦ ꯀꯣꯗꯤꯡꯗꯤ ꯀꯣꯗꯤꯡꯒꯨꯝꯕ ꯑꯜꯐꯥꯅꯤꯌꯨ ꯃꯔꯤ ꯑꯗꯨꯝꯕ ꯑꯣꯏꯅ ꯈꯔ ꯆꯥꯎꯋꯤꯗ ꯇꯧ
ꯑꯜꯐꯥꯅꯤ ꯃꯔꯔꯤꯛꯇꯨꯃꯛꯅ ꯅꯨꯡꯉꯥꯏ ꯀꯣꯗꯤꯤꯡꯗꯤ ꯀꯣꯗꯤꯤꯡꯗꯣ ꯈꯔ ꯅꯨꯡꯉꯥꯏꯕ ꯌꯥꯎꯋꯁꯦ ꯁꯦꯔꯤꯁꯁꯦ ꯌꯥꯝ ꯍꯩꯇꯦꯕ ꯏ ꯈ꯭ꯋꯥꯏ ꯍꯩꯇꯕꯁꯦ ꯁꯔꯤꯁ ꯑꯣꯏꯌꯦꯕ ꯀꯣꯛꯇꯣ ꯊꯥꯗꯗꯣꯏꯔꯤꯗꯅ ꯃꯥꯏꯔꯨꯁ ꯑꯀꯛꯅꯕ ꯅꯩꯇ ꯃꯅꯤꯔ
ꯃꯣꯏꯁꯤ ꯗꯥꯛꯁꯦ ꯐꯗꯤ ꯐꯩ ꯍꯥꯏꯕ ꯃꯆꯆꯥ ꯑꯥꯛꯇꯣꯛꯄ ꯑꯃ ꯇꯨꯝꯅꯤꯡꯕꯗꯣ ꯋꯥꯔꯤ ꯁꯥꯟꯅꯔꯒ ꯑꯣꯏꯅ ꯂꯩꯔꯁꯨ ꯌꯥꯔꯗꯅ ꯀꯔꯦꯛ ꯂꯥꯏꯟ ꯐꯣꯔ ꯑꯣꯟꯂꯥꯏꯟ ꯑꯦꯄ꯭ꯂꯤꯀꯦꯁꯟ ꯍꯥꯏ ꯗꯥꯏꯅꯥꯅ ꯊꯥꯔꯛꯏꯁ ꯗꯥꯏꯅꯥꯁꯤꯕꯨ ꯀꯩꯅꯣ ꯂꯥꯛ ꯆꯥꯠꯂꯣ ꯑꯣꯐꯤꯁꯇꯕꯣ ꯑꯣꯏꯣꯏ ꯆꯠꯄ ꯆ ꯂꯗ
ꯃꯥꯗꯣ ꯅꯨꯡꯉꯥꯏꯔꯝꯃꯣꯏꯌꯦ ꯀꯣꯏꯆꯠ ꯆꯠꯄꯗꯣ
ꯎꯝ ꯑꯣꯐꯤꯁꯅ ꯑꯃꯨꯛ ꯆꯠꯠꯇ ꯌꯥꯗꯕ ꯑꯣꯏꯗꯦꯅ
ꯃꯥꯗ ꯅꯨꯄꯤ ꯃꯇꯝꯗꯁꯨ ꯑꯩꯁꯨ ꯃꯣꯏ ꯃꯈꯩꯅꯗꯤ ꯌꯥꯝ ꯂꯨꯅ ꯇꯧꯔꯝꯗꯧ ꯃꯥꯜꯂꯤ
ꯑꯩꯅ ꯄꯥꯝꯃꯤꯁꯦ ꯁꯤꯖꯦꯜꯁꯤꯃꯛ ꯐꯥꯎ ꯉꯝꯗ꯭ꯔꯒꯁꯨ ꯍꯟꯗꯛꯀꯤ ꯀꯩꯅꯣꯁꯤꯗꯤ ꯑꯝꯗꯦꯀꯥꯔꯒꯤꯁꯤꯒꯤ ꯊꯑꯣꯋꯦ ꯑꯝꯕꯦꯗꯀ꯭ꯔꯒꯤ ꯍꯤꯗꯤꯐꯥꯎ ꯌꯥꯔꯤ ꯍꯥꯏꯕ ꯃꯦꯠꯁ ꯀꯥ ꯀꯩ ꯁꯨ ꯂꯨꯗꯕꯅꯦꯕ
ꯀꯥꯎꯒ꯭ꯔ‌ꯦ ꯀꯃꯥꯏ ꯇꯧꯕꯅꯣ
ꯀꯣꯠꯄꯒꯁꯨ ꯉꯝꯕꯅꯦ ꯍꯥꯏ ꯍꯥꯏꯗꯤ ꯂꯩꯗꯅ ꯃꯇꯝ ꯅꯪꯗꯕꯗꯨꯅ ꯑꯣꯏꯈꯤꯗꯗꯝꯅꯦ ꯍꯥꯏꯕ
ꯔꯤꯖꯅꯤꯡꯒ ꯑꯩ ꯏꯪꯂꯤꯁꯀ ꯔꯤꯖꯅꯤꯡꯒ ꯈꯛꯇ ꯇꯧꯔꯝꯃꯃꯣ ꯏꯪꯦꯁ ꯉꯥꯛꯇ ꯍꯣꯠꯂꯝꯝꯗꯕ꯭ꯔꯣ ꯈꯪꯗꯦ ꯅꯤꯡꯁꯤꯡꯗꯕ ꯃꯤ ꯀꯣꯏꯁꯪꯒ ꯂꯧꯅꯕ ꯌꯥꯑꯣ ꯃꯥ
ꯀꯃꯥꯏꯅ ꯂꯧꯔꯤꯅꯣ
ꯑꯦ ꯕ꯭ꯂ‌ꯣꯛ ꯇꯥꯒꯤ
ꯌꯥꯝꯅꯅꯦ ꯀꯣꯏꯁꯟꯁꯦ ꯀꯩ ꯍꯥꯏꯗꯣꯏꯅꯣ ꯈꯪꯗꯦ ꯌꯥꯝꯅꯣ
ꯄ
ꯇꯣꯄꯤꯛ ꯃꯆꯥ ꯃꯆꯥꯁꯦ ꯍꯥꯟꯅ ꯍꯣꯠꯀꯗꯕꯅꯤ ꯍꯥꯏꯕ ꯑꯩꯈꯣꯏꯅꯗꯤ ꯇꯣꯄꯤꯛ ꯑꯆꯧꯕ ꯑꯃ ꯍꯥꯟꯅ ꯍꯦꯛꯛꯇ ꯈꯟꯗ꯭ꯔ ꯑꯗꯨꯃꯥꯏꯅ ꯅꯠꯇꯕ ꯍꯥꯏꯗꯤ ꯑꯩꯈꯣꯏꯅ ꯄ꯭ꯔꯁꯦꯟꯇꯦꯖꯇꯣ ꯍꯣꯠꯆꯔꯏ ꯋꯥꯅꯤ ꯄꯔꯁꯦꯟꯇꯦꯖꯇ ꯃꯣꯏꯅ ꯄꯤꯛꯄ ꯀꯣꯏꯁꯟꯗꯣ ꯑꯩꯈꯣꯏꯅ ꯍꯣꯠꯄ ꯉꯝꯗꯕꯁꯨ ꯃꯌꯥꯝ ꯌꯥꯝ ꯌꯥꯎꯔꯛꯑꯦ ꯍꯥꯏꯕ ꯑꯗꯨꯅ ꯑꯩ ꯍꯥꯏꯅꯤꯡꯉꯤꯁꯤꯅ ꯇꯣꯄꯤꯛ ꯃꯆꯥ ꯃꯆꯥ ꯃꯆꯥ ꯃꯆꯥꯗ ꯂꯣꯏꯅ ꯍꯣꯠꯄ ꯉꯝꯕ ꯇꯣꯄꯤꯁꯨ ꯃꯌꯥꯝ ꯌꯥꯎꯗ꯭ꯔꯥ
ꯎꯝ
ꯇꯨꯝꯕꯁꯦ ꯍꯥꯟꯅ ꯍꯣꯠꯇꯣꯛꯄꯅ ꯐꯩ ꯍꯥꯏꯗꯣ
ꯑꯦꯇꯤ ꯋꯥꯦ ꯀꯣꯄꯤꯤ ꯍꯔꯀꯤ ꯇꯔ ꯁꯞ
ꯅ ꯑꯩ ꯇꯣ ꯄꯥꯏ ꯈꯦ ꯀꯇ ꯈꯔꯗꯦ
ꯆꯆꯥ ꯍꯥꯏꯁꯦ ꯄ꯭ꯔꯣꯐꯤꯠ ꯑꯦꯟ ꯂꯣꯁꯁꯨꯦ ꯆꯥꯎꯋꯦ ꯑꯗꯒꯤ ꯐꯔ ꯀꯕ ꯃꯦꯠꯁꯇꯗꯤ ꯀꯔꯝ ꯀꯔꯝꯕꯅꯣ ꯅꯝꯕꯔ ꯁꯦꯔꯤꯁꯀꯨꯝꯕꯁꯤꯔꯣ ꯃꯆꯥ ꯃꯆꯥ ꯍꯥꯏꯁꯦ
ꯅꯝꯕꯝꯕꯔ ꯁꯤꯛꯁ ꯁꯨꯁꯨ ꯑꯗꯨꯝ ꯅꯨꯡꯉꯥꯏꯕꯅꯦ ꯑꯗꯨꯗ ꯅꯝꯕꯔ ꯁꯦꯔꯦꯁꯦ ꯇꯥꯒꯟꯗꯕ ꯌꯥꯝ ꯌꯥꯎꯕꯅꯦꯕ ꯍꯥꯏꯗꯤ ꯂꯣꯖꯤꯛ ꯌꯥꯎꯕꯅꯦꯕ ꯃꯥꯗꯤ ꯂꯣꯖꯤꯛꯀꯨꯝꯕ ꯌꯥꯝ ꯌꯥꯎꯒꯟꯗꯕ ꯂꯩꯗꯅ ꯔꯨꯜꯁ ꯑꯣꯏꯅ ꯁꯤꯖꯤꯟꯅꯕ ꯄꯣꯠꯁꯦ ꯁꯤꯅ ꯍꯦꯟꯅ ꯐꯩ ꯍꯥꯏꯕ
ꯑꯝ
ꯑ ꯕ꯭ꯂꯠ ꯔꯤꯂꯦꯁꯟꯗꯣ ꯇꯣꯄꯤꯛꯅꯤ ꯀꯣꯏꯁꯟꯕꯗꯤ ꯌꯥꯝ ꯍꯪꯉꯣꯏ ꯑꯃ ꯑꯅꯤꯗꯩꯅ ꯀꯩꯁꯨ ꯍꯪꯉꯣꯏꯕꯀꯣ ꯑꯗꯨꯗꯩꯁꯨ ꯕ꯭ꯂꯠ ꯔꯤꯂꯦꯁꯟꯁꯦ ꯁꯨꯛ ꯂꯥꯟ ꯂꯥꯟꯒꯟꯗꯕ ꯀꯣꯏꯁꯟꯅꯦꯕ ꯅꯪꯅ ꯍꯣꯠ ꯃꯇꯝꯗ ꯑꯗꯒꯤ ꯀꯩꯅꯣ ꯐꯟꯅ ꯌꯨꯝ ꯃꯔꯤꯛꯁꯦ ꯑꯗꯨꯝ ꯂꯥꯏꯕꯅꯦ ꯃꯁꯦ ꯑꯗꯒꯤ ꯏꯟꯏꯀ꯭ꯋꯦꯂꯤꯇꯤꯁꯦ ꯑꯗꯨꯝ ꯂꯥꯏ ꯈꯣꯠꯂꯀꯥꯟꯗ ꯑꯗꯨꯃꯥꯏꯅ ꯂꯩꯗꯅ ꯑꯗꯒꯤ ꯀꯦꯂꯦꯟꯗꯔꯁꯦ ꯑꯗꯨꯝ ꯍꯣꯠꯄ ꯂꯣꯏ ꯉꯝꯗ꯭ꯔꯥ
ꯑꯗꯨꯝꯕꯒꯨꯝꯕ ꯉꯝꯗꯤ ꯉꯝꯗꯣꯏꯔꯤꯁꯤꯕ꯭ꯔꯜ
ꯑꯩ ꯀ꯭ꯂꯣ ꯀꯥꯎꯒꯔ꯭ꯦꯗ
ꯀꯦꯂꯦꯟꯗꯥ ꯁꯤ ꯇꯣꯄꯤꯛ ꯃꯆꯥꯅꯦꯕ ꯇꯣꯄꯤꯛ ꯃꯆꯥ ꯁꯥꯏꯅ ꯍꯣꯠꯅꯍꯧꯔꯛꯑꯦꯕ ꯑꯩꯁꯦ ꯍꯧꯖꯤꯛ ꯀꯥꯎꯗꯅꯕ
ꯁꯤ ꯂꯣꯏꯕꯒ ꯑꯗꯨꯝ ꯇꯧꯔꯛꯑꯒꯦ ꯀꯩ
ꯍꯣꯏ ꯍ ꯍꯣ ꯍꯣꯏ
ꯈꯔ ꯏ ꯃꯥꯅꯤ ꯀꯄꯤ ꯁꯔꯦ ꯍꯥꯏꯦ ꯌꯦꯡꯉ ꯁꯨꯝ ꯂꯩꯕꯁꯤꯗꯤ ꯌꯥꯗ ꯊꯣꯛꯄ ꯆꯪꯉ
ꯎꯝ ꯀ ꯃꯆ ꯑꯦꯄ꯭ꯔꯜ ꯃꯦ ꯖꯨꯟ
ꯄꯠꯇ꯭ꯌꯦ ꯑꯁꯁꯥ ꯇꯦꯟꯗ꯭ꯔꯅ ꯇ ꯀꯦꯗ ꯀꯦꯂꯡꯔꯡ ꯑꯣ
ꯇꯥꯀꯤ ꯇ ꯀꯣꯥꯁ ꯑꯗꯨꯀ
ꯀꯩꯘꯅꯣ
ꯇꯥꯇꯣꯟ
ꯌꯥꯗ ꯄꯊꯔꯦ
ꯊꯤꯅ ꯂꯥꯏꯕ ꯔꯨꯜꯁ ꯑꯃꯈꯛꯇꯪ ꯑꯦꯄ꯭ꯂꯥꯏ ꯇꯧꯔꯒ ꯁꯤꯖꯤꯟꯅꯕ ꯌꯥꯕ ꯑꯩ ꯈꯪꯉꯦ ꯍꯧꯖꯤꯛ ꯁꯤꯖꯦꯈꯪꯉꯦꯀꯣ ꯀꯦꯂꯦꯟꯗꯔꯒꯤ